ꯋꯥ
ꯇꯔꯦ ꯇꯔꯦ ꯀꯩꯗꯧꯔꯝꯃꯤꯅꯣ
ꯑꯩꯔꯣ ꯏꯃꯨꯡ ꯏꯃꯨꯡꯒꯤ ꯆꯥꯡ ꯆꯥꯅꯕꯒꯤ ꯊꯕꯛ ꯂꯣꯏꯁꯤꯜꯂꯝꯕꯅꯤ
ꯑꯥꯕꯕꯥ
ꯁꯃꯥꯏꯅ ꯊꯣꯛꯂꯛꯄꯕꯨ ꯀꯔꯤ ꯊꯨꯡꯉꯝꯒꯅꯤ ꯀꯥꯂꯦꯟ ꯍꯦꯟꯖꯥꯡ ꯊꯣꯡꯉꯝꯃꯤ ꯀꯥꯂꯦꯟ ꯍꯦꯟꯖꯥꯡꯗꯤ ꯀꯔꯤ ꯇꯥꯏ
ꯀꯔꯤ ꯇꯥꯕ ꯍꯤꯟꯖꯥꯡꯁꯦ ꯀꯔꯤ ꯍꯥꯏꯒꯦ ꯈꯡꯗꯦ ꯑꯩ
ꯀꯥꯂꯦꯟꯗ ꯈꯣꯏꯗꯩꯩ ꯆꯥꯅꯕ ꯌꯦꯟꯁꯥꯡꯗꯤ ꯀꯔꯤꯅꯣ ꯈ꯭ꯋꯥꯏꯗꯒꯤ ꯃꯔꯥꯡ ꯀꯥꯏꯕꯗꯤ ꯀꯔꯤꯅꯣ
ꯅꯥꯍꯥꯋꯥꯏ
ꯀꯊꯤ
ꯍꯋꯥꯏ
ꯇꯤꯛꯅꯤꯅꯦ ꯅꯡꯕꯣ
ꯑꯥ ꯈꯡꯗꯕ ꯑꯁ ꯈꯡꯗꯕ
ꯈꯡꯖꯥꯜꯂꯣ
ꯎꯝ
ꯌꯥꯒꯤ ꯑꯃ ꯑꯩꯒꯤ ꯔꯤꯇꯦꯅꯔ ꯄꯤꯔꯛꯄꯗꯣ
ꯀꯅꯥꯅꯣ
ꯑꯩꯒꯤ ꯑꯩꯒꯤ ꯌꯥꯒꯤ ꯑꯃ ꯀꯩꯅꯣ ꯐꯥꯕ ꯂꯣꯏꯔꯀꯥꯟꯗꯅꯦ
ꯎꯝ
ꯀꯨꯞꯅꯕ ꯇ꯭ꯔꯥꯟꯁꯄꯔꯦꯟꯒꯤ ꯑꯃ ꯄꯤꯔꯛꯑꯦꯕ ꯈꯡꯕ꯭ꯔꯥ
ꯎꯝ
ꯑꯗꯨꯗꯣ ꯑꯩꯅ ꯐꯥꯔꯨꯗꯕ ꯀꯨꯏꯔꯦꯕ
ꯎꯝ
ꯐꯥꯕ ꯇꯟꯗꯅ ꯂꯧꯊꯣꯛ ꯂꯧꯊꯣꯛꯑꯒ ꯑꯗꯨꯝ ꯇꯨꯝꯕꯒꯤ ꯅꯨꯡꯗꯥꯡ ꯅꯨꯡꯗꯥꯡꯗꯤ ꯊꯥꯎ ꯍꯥꯏꯕꯅꯦꯕ ꯑꯗꯣ ꯉꯁꯤ ꯎꯞꯄꯔꯦ ꯅꯥꯔꯦ ꯒꯦꯞ ꯈꯔ ꯂꯩꯕꯒꯤ ꯅꯥꯕꯗꯣ ꯈꯡꯕ꯭ꯔꯥ
ꯅꯥꯕꯥ ꯍꯥꯢꯗꯤ ꯀꯥꯏꯅꯣ
ꯎꯞꯄꯨꯗꯕꯒꯤ ꯈꯔ ꯂꯩꯔꯀꯥꯟꯗ ꯎꯞꯄꯒꯤ ꯅꯥꯔꯛꯏꯕ ꯋꯥ ꯉꯥꯡꯕꯒꯁꯦ ꯃꯌꯦꯛ ꯁꯦꯡꯅ ꯊꯣꯛꯇ꯭ꯔꯦ ꯑꯩ ꯅꯝꯃꯨ ꯅꯪ ꯅꯝꯃꯨ ꯏꯕꯦꯃꯥ
ꯅꯝꯃꯤ ꯃꯌꯥꯝ ꯅꯡꯒꯤ ꯅꯡ ꯌꯥꯝ ꯈꯉ
ꯅꯁꯛꯇꯨꯒ ꯂꯦꯞꯇꯣꯞꯇꯣ ꯅꯥꯀꯟꯗ ꯈꯤꯜꯂꯒ ꯅꯝꯒꯦ ꯅꯝꯃꯣ ꯏꯕꯦꯝ ꯅꯡ
ꯍꯣꯏ ꯑꯗꯨꯃꯥꯏꯅ ꯇꯧꯔꯒꯦ ꯍꯡꯗꯣꯛꯀꯦ ꯑꯝꯇꯗꯨꯝ
ꯑꯗꯨꯃꯥꯏꯅ ꯇꯧ ꯑꯣ
ꯋꯥ ꯈꯛꯇꯡ ꯍꯥꯏꯅꯔꯝꯕꯩꯅꯦ ꯅꯥꯁꯛꯇꯨꯒꯥ ꯀꯩꯅꯣꯗꯣ ꯑꯩꯈꯣꯏ ꯀꯥꯅ ꯀꯟꯗ ꯂꯩꯕ ꯑꯉꯥꯡꯗꯨꯒ ꯋꯥ ꯍꯥꯏꯅꯔꯝꯕꯩꯅꯤ ꯃꯥꯒ ꯅꯡꯅꯥ ꯃꯦꯁꯦ ꯅꯡ ꯊꯣꯝ ꯀꯩꯝ ꯍꯥꯏꯔꯛꯇꯕꯗꯨꯗ ꯃꯥꯒ ꯋꯥ ꯍꯥꯏꯅꯔꯝꯕ
ꯎꯝ ꯅꯪꯗꯤ ꯆꯥꯔꯔꯣꯏꯗ꯭ꯔꯣ
ꯆꯥꯛꯁꯤ ꯂꯥꯝꯗꯔꯤ ꯌꯦ
ꯈꯔ꯭ꯊꯪꯡꯅꯥ ꯆꯥꯎ ꯀꯩꯅꯣ ꯑꯗ ꯂꯩꯕꯕꯨ
ꯍꯣꯏꯅꯦ ꯑꯗꯨꯕꯨꯗꯤ ꯀꯗꯨꯅꯕꯨ ꯑꯩꯁꯨ ꯆꯥꯗ꯭ꯔꯤꯁꯤꯗꯤ ꯉꯥꯛꯇꯪ ꯂꯩꯔ ꯆꯥꯒꯦꯅ
ꯃꯥꯄꯜ ꯃꯈꯥꯏ ꯇꯔꯥ ꯑꯗꯥꯏꯗ ꯍꯦꯛ ꯇꯧ
ꯑꯩꯁꯦ ꯀꯧꯔꯤꯁꯦ
ꯎꯝ ꯀꯗꯧꯕꯥ
ꯅꯨꯡꯉꯥꯏꯔꯤꯕꯣ ꯅꯨꯡꯉꯥꯏꯔꯤꯕꯣꯕ꯫
ꯄꯦ
ꯀꯩꯒꯤꯅꯣ ꯍꯥꯏꯁꯦ꯫ ꯌꯥꯝ ꯅꯨꯡꯉꯥꯏꯅ ꯀꯩ ꯋꯥꯠꯅ ꯂꯩ ꯑꯗꯨꯕꯨ
ꯑꯍꯥ ꯑꯍꯥ ꯅꯨꯡꯉꯥꯏꯇꯦꯗ ꯑꯁ ꯃꯄꯥꯟꯗ ꯌꯦꯡꯕꯗ ꯅꯨꯡꯉꯥꯏꯕ ꯃꯥꯟꯕꯩ ꯋꯥꯅꯦ ꯑꯤꯍꯤ
ꯑꯗꯨ ꯁꯕꯅꯤꯒꯑꯣ
ꯅꯨꯡꯉꯥꯏꯕ ꯁꯥꯕꯅꯦ ꯃꯄꯥꯟ ꯊꯣꯡꯒꯤ ꯃꯤꯅꯣꯛꯅ ꯅꯪꯅ ꯑꯩꯒꯤ ꯊꯕꯣꯏꯒꯤ ꯑꯋꯥꯕ ꯈꯪꯗꯧꯁꯨ ꯅꯠꯇꯦ꯫
ꯑ ꯁꯍꯤ ꯀꯦꯗꯣ ꯑꯩꯉꯣꯟꯗ ꯑꯩꯉꯣꯟꯗ ꯄꯗ ꯑꯣꯅꯗꯦꯀꯣ ꯑꯣꯟꯅꯅꯦꯀꯣ
ꯑꯥ ꯇ
ꯑꯣꯗꯔꯦ ꯑꯣꯗꯔꯦ
ꯑꯌꯦ ꯑꯃ ꯃꯄꯥꯥꯟ ꯊꯥꯁ ꯌꯦꯡꯂꯒꯥ ꯁꯩꯊꯥꯔꯛꯑꯒ ꯅꯪꯅ ꯑꯩꯒꯤ ꯁꯩꯊꯥꯕꯁꯤꯕꯨ ꯑꯔꯦꯝꯕꯗ ꯇꯥꯍꯟꯕ꯫
ꯊꯥꯖ ꯎꯗꯤ
ꯑꯩꯈꯣꯏꯗꯤ ꯎꯏꯌꯦ ꯑꯩꯈꯣꯏ ꯃꯅꯤꯡꯗ ꯊꯣꯛꯑꯒ ꯎꯔꯦ ꯍꯧꯖꯤꯛ ꯃꯃꯥꯡꯗ ꯊꯣꯛꯇ꯭ꯔꯦ ꯃꯅꯤꯡꯗ ꯊꯛꯔꯦ
ꯑꯩꯅ ꯌꯨꯝꯗ ꯂꯩꯔꯛ ꯀꯥꯟꯗ ꯑꯃꯨꯛ ꯑꯩ ꯎꯔꯛꯀꯦ
ꯎꯔꯛꯎ ꯎꯔꯛꯎ ꯌꯨꯝꯗ ꯂꯩꯔꯛꯑꯀꯥꯟꯗ ꯎꯛꯀꯦ
ꯌꯨꯝ ꯂꯩꯔꯀꯟꯗꯥ
ꯑꯗꯣ ꯍꯥꯏꯔꯒ ꯑꯩꯁꯦ ꯅꯪꯉꯣꯟꯗ ꯀꯩꯅꯣꯝ ꯍꯥꯏꯕꯤꯒꯦ ꯇꯧꯕꯅꯦ꯫ ꯅꯪꯃꯨ ꯎꯝ ꯅꯣꯏꯒꯤ ꯀꯥꯗꯣ ꯅꯪ ꯍꯥꯟꯅ ꯅꯣꯏ ꯀꯩꯅꯣ ꯁꯤꯖꯤꯟꯅꯔꯝꯕ ꯖꯒꯥꯗꯨꯗ ꯁꯥꯗꯣꯛꯀꯅꯤ ꯍꯥꯏꯕꯗꯣ
ꯎꯨꯝ
ꯑꯗꯨꯗꯣ ꯂꯥꯏ ꯐꯖꯅ ꯌꯦꯡꯊꯣꯛꯑꯀꯥꯟꯗ ꯁꯥꯗꯣꯛꯑꯣ꯫ ꯍꯥꯏꯗꯤ ꯃꯦꯆꯤꯟ ꯂꯩꯔꯝꯕꯗꯣ꯫ ꯑꯗꯨꯗꯣ ꯀꯩꯅꯣ ꯇꯧꯒꯜꯂꯦ ꯍꯥꯏꯌꯦꯕꯥ ꯐꯠꯇꯦꯅ ꯍꯥꯏꯌꯦꯕꯀꯣ ꯑꯥꯅꯨ ꯑꯗꯨ ꯅꯣꯏ ꯃꯃꯥ ꯇꯧꯔꯀꯥꯟꯗ ꯑꯗꯨꯝ ꯐꯖꯅ ꯈꯣꯏꯔꯝ ꯊꯣꯛꯀꯥꯟꯗ ꯃꯥꯏꯁꯨ ꯂꯩꯃꯝ ꯑꯃ ꯄꯤꯔꯦꯗꯅ
ꯎꯝ
ꯗꯨꯀꯥꯟꯗ ꯁꯣꯛꯇꯕꯤꯗ ꯃꯐꯝ ꯑꯃ ꯊꯝꯃꯒ ꯗꯨꯀꯥꯟꯗ ꯂꯩ ꯂꯩꯌꯣ ꯍꯣ ꯐꯖꯅ ꯌꯦꯡꯉ ꯂꯩꯌꯣ ꯍꯥꯏꯕ ꯑꯩꯅ ꯍꯥꯏꯅꯤꯡꯉꯤꯁꯦ ꯌꯦꯡꯊꯣꯛꯑꯀꯥꯟꯗ꯫
ꯈꯪꯉꯦ ꯑꯩꯈꯣꯏ ꯃꯅ ꯑꯩꯈꯣꯏ ꯃꯥꯅꯁꯨ ꯃꯤꯟꯗꯣ ꯇꯛꯇꯤ ꯇꯛꯅꯤꯡꯕ꯫ ꯑꯩꯈꯣꯏꯅꯗꯤ ꯍꯅꯨꯔꯝꯅꯤꯅ ꯇꯛꯍꯟꯅꯤꯡꯗꯕ
ꯎꯝ ꯎꯝ ꯑꯗꯨꯃꯥꯏꯅ ꯇꯛꯄꯗꯣ ꯎꯐꯣꯟ ꯋꯥꯏ ꯐꯨꯟꯁꯨ ꯐꯠ ꯌꯥꯝ ꯆꯥꯕꯅꯤꯉꯣ ꯍꯧ
ꯆꯥꯏ ꯑꯩꯈꯣꯏ ꯃꯥ ꯑꯩꯈꯣꯏ ꯑꯩꯈꯣꯏ ꯃꯥ ꯑꯁ ꯃꯥꯖꯨ ꯅꯥꯗ ꯅꯥꯏꯌꯦꯕꯀꯣ ꯅꯥꯗꯕ ꯇꯧꯕ ꯅꯠꯇꯕ ꯅꯥꯔꯤꯅꯦ ꯃꯥ ꯍꯧꯖꯤꯛ ꯏꯪꯊꯝꯊꯥ ꯀꯥꯔꯦꯟ ꯊꯥꯁꯤꯅ ꯑꯃꯨꯛ ꯀꯩꯝ ꯇꯧꯔꯔꯣꯏꯕ ꯏꯪꯊꯝꯊꯥꯁꯦ ꯅꯤꯡꯊꯝꯊꯥ ꯍꯦꯛ ꯌꯧꯔꯛꯑꯕ ꯑꯕ ꯃꯥ ꯐꯨꯡꯒꯠꯂꯒ ꯐꯨꯡꯒꯠꯂꯒ ꯑꯃꯨꯛ ꯀꯩꯅꯣ ꯀꯥꯞꯄꯤꯗꯣ
ꯎꯝ
ꯃꯥ ꯁꯣꯔ ꯍꯣꯟꯗꯣꯛꯄꯩ ꯀꯥꯞꯄꯤꯌꯣ ꯀꯥꯞꯇꯣꯏꯅꯦ ꯃꯥꯗꯤ ꯐꯨꯜꯂꯛꯑꯅꯤ ꯁꯣꯔ ꯁꯣꯔ ꯍꯣꯟꯕꯁꯨ ꯉꯝꯃꯛꯑꯔꯣꯏꯕ ꯁꯣꯔ ꯍꯣꯟꯕ ꯉꯝꯃꯛꯇꯕꯗꯩꯗꯤ ꯑꯗꯣ ꯀꯥꯞꯊꯣꯛꯑꯒ ꯑꯃꯨꯛ ꯁꯣꯍꯣꯟꯕ ꯅꯨꯡꯉꯥꯏꯔꯛꯇ꯭ꯔꯤꯕ ꯑꯗꯣ ꯑꯗꯨ ꯌꯥꯝ ꯀꯥꯞ ꯐꯖꯦꯡ ꯐꯠꯇꯦꯕ꯫
ꯎꯝ ꯆꯍꯤ ꯀꯌꯥ ꯁꯨꯔꯒꯦꯗꯣ ꯑꯩꯒꯤ ꯃꯤꯟ ꯇꯧꯔꯛꯏꯗꯣ ꯀꯨꯏꯔꯕꯣ
ꯀꯨꯏꯔꯦ ꯑꯩ ꯄꯣꯛꯇ꯭ꯔꯤꯉꯩꯗ ꯇꯧꯔꯛꯑꯝꯃꯦ ꯍꯥꯏꯕ꯫ ꯑꯩꯉꯣꯟꯗ ꯍꯦꯟꯅꯜꯂꯤ ꯑꯩꯈꯣꯏ ꯑꯥ ꯑꯩꯉꯣꯟꯗꯒꯤ ꯍꯦꯟꯅ ꯂꯤꯔꯦ ꯁꯨꯃꯥꯏꯅ ꯑꯩꯈꯣꯏ-ꯑꯩꯈꯣꯏ ꯍꯟꯗꯛꯇꯕꯨ ꯑꯅꯧꯕ ꯑꯃ ꯁꯤꯟꯕ ꯋꯥꯅꯦ ꯃꯤꯟꯗꯣ꯫ ꯔꯥꯏꯁ ꯃꯤꯜꯗꯣ ꯍꯥꯟ ꯍꯥꯟꯅꯒꯤ ꯀꯃꯥꯏꯅ ꯍꯥꯏꯅꯤ ꯅꯉꯣꯟꯗꯩ ꯍꯜꯂꯦ ꯃꯤꯟꯁꯦ꯫ ꯍꯝ
ꯑꯗꯨꯅꯦ ꯑꯗꯨꯝꯕꯗꯁꯨ ꯀꯨꯏꯅ ꯁꯨꯝ ꯂꯩꯔꯛꯄꯒꯤ ꯎꯐꯨꯟ ꯋꯥꯏꯐꯨꯟꯗꯣ ꯑꯗꯨꯝ ꯆꯥꯏꯗꯅ꯫ ꯑꯗꯨꯗ
ꯑꯦ ꯑꯇꯣꯞꯄꯗꯤ ꯑꯩꯈꯣꯏ ꯍꯣꯏꯅ ꯀꯩꯅꯣ ꯇꯧꯖꯅꯤꯗ
ꯎꯝ ꯑꯗꯨꯕꯨꯗꯤ ꯌꯦꯡꯗꯣꯏ ꯑꫭꯏꯅꯤ ꯌꯦꯡꯑꯒ ꯁꯥꯟꯅꯩ ꯉꯥꯛꯇꯅꯦ ꯅꯠꯇ꯭ꯔꯥ ꯑꯗꯨ ꯑꯣꯏꯔꯁꯨ ꯁꯨꯝ ꯍꯥꯏꯔꯒ ꯂꯣꯏ ꯀꯥꯡ ꯆꯤꯛꯑꯦ ꯎꯝ ꯍꯣꯏꯌꯦ-ꯍꯣꯏꯌꯦ ꯍꯥꯏꯔꯤꯃꯇꯗ ꯍꯣꯏꯌꯦ ꯍꯣꯏꯌꯦ ꯇꯧꯔꯛꯎꯔꯌꯦ꯫
ꯍꯥꯏꯅꯤ ꯀꯩꯅꯣ꯫
ꯀꯥꯡ ꯌꯥꯝ ꯆꯤꯛꯢꯗ ꯏꯕꯦꯝꯃ꯫
ꯀꯩꯅꯣ ꯅꯪ ꯃꯄꯥ ꯂꯩꯔ ꯀꯥꯡ ꯆꯤꯛꯑꯦꯗꯤ ꯀꯩꯅꯣ ꯀꯩ ꯆꯥꯟꯅꯔꯤꯒꯦ ꯏꯃꯨꯡ ꯆꯪꯉꯛꯑꯣ ꯀꯥꯡ ꯆꯤꯛꯇꯅꯕ
ꯏꯃꯨꯡꯗ ꯌꯥꯝ ꯇꯜꯂꯦ ꯏꯃꯨꯡꯗ ꯂꯩꯕꯕꯨꯗꯤ ꯃꯄꯥꯟꯗ ꯂꯩꯕꯅ ꯍꯦꯟꯅ ꯅꯨꯡꯆꯤꯠ ꯂꯥꯡꯗ꯭ꯔꯣ
ꯅꯪ ꯆꯥꯛ ꯆꯥꯗ꯭ꯔꯕꯣ
ꯆꯥꯛꯂꯣ ꯆꯥꯛꯇꯤ ꯆꯥꯗꯦ ꯕꯣꯔꯥ ꯑꯃ ꯑꯅꯤ ꯆꯥꯏ
ꯕꯣꯔꯥꯗꯤ ꯍꯥꯎꯔꯝꯕ꯭ꯔꯣ
ꯎꯝ ꯕꯣꯔꯥ ꯍꯧꯔꯝꯃꯦ ꯑꯗꯨꯗꯨꯒ ꯑꯗꯨꯝ ꯆꯥꯔꯨꯕꯒꯤ ꯑꯩꯕꯨ ꯊꯕꯛ ꯂꯣꯏꯁꯤꯜꯍꯜꯂꯤꯕ
ꯑꯣ ꯑꯩꯅ ꯍꯥꯏꯗꯤꯀꯣ ꯈ꯭ꯋꯥꯏ ꯌꯥꯅꯤꯡꯗꯕꯁꯦ ꯈꯣꯏ ꯆꯥꯗ꯭ꯔꯗꯤ ꯈꯣꯏ ꯀꯩꯗꯧꯕꯩ ꯂꯣꯏꯁꯤꯟ ꯅꯠꯇ꯭ꯔꯥ ꯑꯗꯨ ꯑꯗꯣ ꯑꯩꯁꯨ ꯇꯧꯅꯤꯡꯗꯕꯒꯤꯀꯣ ꯑꯩꯁꯦ ꯃꯣꯏꯅ ꯑꯩ ꯆꯥꯛ ꯆꯥꯗꯕ ꯑꯗꯨꯝ ꯑꯩꯅ ꯑꯩꯁꯦ ꯇꯟ ꯅꯟꯗꯕ ꯑꯗꯨꯝ ꯆꯥꯛ ꯆꯥꯔꯒꯦ ꯗꯥꯏꯠ ꯇꯧꯕ ꯀꯦꯝ ꯑꯗꯨꯝ ꯆꯥꯗꯕ ꯅꯨꯃꯤꯠ ꯌꯥꯎꯕ ꯃꯣꯏꯅ ꯃꯣꯏ ꯆꯥꯛ ꯆꯥꯕꯩ ꯀꯧꯔꯛꯇꯣꯏꯅꯦꯕ ꯑꯩꯈꯣꯏ ꯆꯦꯁꯤꯅ ꯑꯩ ꯁꯥꯎꯅꯤꯡꯗꯣꯏꯅꯦꯕ ꯑꯩꯅ ꯆꯠꯅꯤꯡꯉꯨꯅꯨ ꯃꯣꯏꯅ ꯆꯥꯔꯒ ꯑꯩꯅ ꯀꯩꯗꯧ ꯂꯣꯏꯁꯟꯗꯣꯏꯅꯣ ꯍꯣꯏ ꯑꯗꯨꯕꯨ ꯑꯗꯨ ꯅꯤꯌꯣꯝ ꯅꯠꯇꯦꯕ ꯑꯩꯁꯦ ꯍꯥꯏꯗꯤ ꯑꯩꯈꯣꯏꯅ ꯉꯝꯃꯅꯤꯅ ꯑꯩꯈꯣꯏ ꯊꯕꯛꯅꯤꯒꯤꯗꯤ ꯃꯣꯏ ꯍꯥꯏꯅꯤꯡꯉꯤꯁꯦ
ꯃꯥꯅꯦ ꯃꯥꯅꯦ ꯑꯩꯈꯣꯏ ꯊꯕꯛꯅꯦ ꯑꯗꯨꯅ ꯑꯗꯨꯝ ꯇꯧꯁꯤꯅꯦ ꯆꯥꯒꯦꯔꯥ ꯆꯥꯔꯣꯏꯒꯦꯔꯥ
ꯑꯗꯣ ꯍꯌꯦꯡꯋꯥꯏ ꯃꯧ ꯇꯧꯗꯣꯔꯤꯕꯅꯤ ꯑꯩꯈꯣꯏ ꯆꯥꯒꯦ ꯆꯥꯔꯣꯏꯔ ꯏꯁ ꯑ ꯃꯣꯏ ꯆꯥꯕ ꯆꯥꯗꯕ ꯉꯥꯏꯔꯣꯏꯗ ꯑꯩꯅ ꯍꯥꯏꯗꯤ ꯑꯗꯣ ꯅꯣꯏ ꯑꯉꯥꯡ ꯃꯆꯥꯁꯨ ꯅꯠꯇꯦ ꯑꯩꯅ ꯑꯉꯥꯡ ꯃꯆꯥꯁꯨ ꯅꯠꯇꯦ ꯇꯦ ꯑꯩ ꯄꯨꯔꯥ ꯆꯥꯕ ꯉꯝ ꯍꯥꯏꯕ ꯃꯤ ꯑꯃ ꯂꯩ ꯑꯉꯥꯡꯗ ꯁꯦꯟꯅꯧ ꯋꯥꯅꯤ ꯈꯣꯏ ꯑꯍꯟꯗꯤ ꯀꯩꯗꯧꯕꯩ ꯁꯦꯟꯅꯗꯧꯔꯤꯒꯦ ꯍꯥꯏꯕꯅꯤꯗ ꯍꯣꯏ ꯑꯗꯣ ꯔꯦꯁꯄꯦꯛꯄꯨꯗꯤ ꯔꯦꯁꯄꯦꯛꯅꯦꯕꯀꯣ ꯑꯗꯣ ꯃꯣꯏꯒꯤ ꯆꯥꯅ ꯊꯛꯅꯕ ꯑꯩꯈꯣꯏꯅ ꯁꯦꯝꯕꯤ ꯈꯣꯠꯄꯤ ꯇꯧꯔꯦꯕꯀꯣ ꯅꯠꯇ꯭ꯔꯥ ꯑꯗꯩ ꯍꯥꯏꯗꯤ ꯐꯨꯅꯤꯡꯉꯥꯏꯃꯤꯗꯥ ꯍꯥꯏꯗꯤ ꯃꯣꯏ ꯉꯝꯗꯕ ꯀꯥꯟꯗ ꯁꯦꯕꯥ ꯇꯧꯕꯗꯨꯅ ꯇꯧꯕꯅꯦ ꯑꯗꯨ ꯅꯠꯇꯕ ꯑꯗꯨꯗꯤ
ꯃꯣꯏꯅ ꯄꯥꯝꯃꯤꯁꯦ ꯄꯨꯟꯁꯤ ꯆꯨꯞꯄ ꯄꯨꯟꯁꯤ ꯆꯨꯞꯄ ꯁꯦꯕꯥ ꯇꯧꯕꯤꯕ ꯈꯪꯕ꯭ꯔꯥ ꯃꯣꯏ ꯃꯅꯥꯛꯇꯒꯁꯨ ꯐꯝ ꯀꯔꯤ ꯋꯥꯠꯂꯤ ꯀꯩ ꯍꯥꯄꯛꯈꯣꯒꯦ ꯃꯣꯏꯅ ꯆꯥꯕꯗꯣ ꯌꯦꯡꯉꯦ ꯂꯩꯗꯣꯏꯕ ꯈꯪꯕ꯭ꯔꯥ ꯅꯪꯅ ꯆꯥꯗꯕꯤꯗ ꯑꯗꯨꯒ ꯃꯣꯏꯅ ꯂꯣꯏꯈ꯭ꯔꯀꯥꯟꯗ ꯅꯪ ꯆꯥꯗꯣꯏꯕ
ꯑꯗꯨꯕꯨ ꯀꯅꯥꯟ ꯍꯧꯅꯒꯦ
ꯑꯗꯨꯅꯦ ꯑꯗꯨꯕꯨ ꯀꯅꯥ ꯇꯧꯅꯒꯦ ꯍꯥꯏꯕ
ꯇꯑꯩꯗꯤ ꯎꯁꯤꯠꯇ꯭ꯔꯦ ꯍꯥꯏꯕ ꯌꯥꯝꯅ
ꯊꯥꯏꯅ ꯆꯠꯅꯔꯝꯃꯤꯁꯦ ꯗꯨ ꯉꯥꯛꯇꯅꯤ ꯀꯩꯅꯣ ꯍꯧꯖꯤꯛꯄꯨ ꯍꯣꯡꯗꯣꯛ ꯉꯝꯗꯗꯅ ꯂꯩꯔꯤ ꯈꯤꯇꯪ ꯁꯦꯝꯗꯣꯛꯎꯕꯗ ꯃꯣꯏꯅ ꯍꯥꯏꯔꯛꯇꯣꯏꯁꯦ
ꯎꯝ ꯑꯩ ꯑꯁ ꯇꯧꯕ ꯉꯝ ꯕꯤ ꯃꯅꯦꯝ ꯃꯈꯨ ꯉꯝꯕꯤꯑꯅ ꯍꯥꯏꯗꯤ ꯐꯠꯇꯕꯤ ꯇꯥꯍꯟꯗꯣꯏꯅꯦꯕ ꯑꯩꯈꯣꯏꯁꯦ
ꯉꯥꯡꯕ ꯅꯠꯇ꯭ꯔꯥ
ꯃꯥꯅꯦ ꯍꯥꯏ ꯅꯨꯄꯥꯒ ꯅꯠꯇꯦꯀꯣ ꯅꯨꯄꯤꯅꯅꯤꯀꯣ
ꯑꯗꯨꯅꯦ ꯆꯞ ꯃꯥꯟꯅꯅ ꯁꯦꯝꯗꯣꯛꯑꯗꯤ ꯀꯩꯁꯨ ꯅꯠꯇꯦ ꯃꯣꯏꯁꯨ ꯃꯣꯏꯁꯨꯅꯦ ꯃꯣꯏꯗ ꯃꯣꯏꯗ ꯇꯧꯔꯛꯄꯗꯣ ꯑꯩꯈꯣꯏꯗꯁꯨ ꯑꯗꯨꯝ ꯇꯧꯍꯟꯅꯤꯡꯕꯗꯣ ꯑꯗꯨꯗꯨꯒꯤꯅꯦꯕ ꯈꯪꯕ꯭ꯔꯥ ꯁꯦꯝꯗꯣꯛꯀꯦ ꯈꯟꯗꯕ ꯍꯥꯏꯗꯤ ꯑꯩꯈꯣꯏꯅ ꯀꯩꯗꯧ ꯑꯩꯈꯣꯏꯅ ꯇꯧꯈ꯭ꯔꯒ ꯀꯩꯗꯧꯕ ꯁꯤ ꯅꯣꯏꯗꯅ ꯇꯧꯔꯣꯏꯗꯣꯏꯅꯣ ꯍꯥꯏꯕꯩ ꯋꯥꯈꯟꯗꯣ ꯈꯟꯕꯒꯤꯅꯦꯕ ꯃꯣꯏ
ꯎꯝ ꯑꯗꯣ ꯈꯔ ꯂꯩꯔꯗꯤ ꯑꯩꯈꯣꯏꯅ ꯑꯃꯨꯛ ꯑꯍꯟ ꯑꯣꯏꯔꯗꯤ ꯀꯥꯏꯁꯟꯗꯣꯔꯛꯄꯁꯨ ꯌꯥꯏ꯭ꯗꯅ ꯈꯜꯂꯤꯕ ꯑꯗꯣ ꯑꯩꯈꯣꯏ ꯍꯧꯖꯤꯛꯇꯤ ꯈꯔ ꯁꯦꯝꯗꯣꯛꯄꯁꯨ ꯍꯧꯅꯔꯦꯗ
ꯎꯝ ꯑꯗꯨ ꯁꯦꯝꯗ ꯁꯦꯝꯗꯣꯛꯎꯔꯒꯗꯤ ꯑꯃꯨꯛ ꯁꯣꯏꯔꯛꯄꯁꯨ ꯌꯥꯎꯋꯦꯕ
ꯌꯥꯎꯋꯦ ꯌꯥꯎꯋꯦ ꯌꯥꯝ
ꯎꯝ ꯑꯗꯨꯗꯨꯅ ꯁꯨꯝ ꯕꯦꯕꯥꯔꯗꯣ ꯉꯥꯛꯅ ꯆꯠꯄꯅꯗꯤ ꯐꯩꯗꯅ ꯀꯥꯏꯗꯦꯗꯅ
ꯐꯩꯌꯦ ꯐꯩꯌꯦ ꯑꯗꯣꯁꯦꯡꯕꯩꯁꯨꯅꯦ ꯍꯧꯖꯤꯛ ꯊꯣꯛꯏꯕ ꯃꯌꯥꯝꯁꯦ ꯍꯥꯏꯗꯤ ꯀꯩ ꯍꯥꯏꯅꯤ ꯔꯦꯁꯄꯦꯛꯇꯣ ꯏꯌꯥꯎ ꯌꯥꯎꯅꯔꯛꯇꯕꯩꯅꯦꯕ ꯔꯦꯁꯄꯦꯛꯇꯨꯗꯒꯤ ꯍꯥꯏꯗꯤ ꯍꯧꯖꯤꯛ ꯀꯥꯟꯅꯕ ꯋꯥꯔꯤꯁꯦ ꯑꯗꯨꯝ ꯐꯠꯇꯕꯗꯨ ꯇꯥꯏꯇꯥꯔꯦ ꯑꯗꯨꯅ
ꯎꯝ
ꯑꯗꯨꯝ ꯍꯦꯛ ꯊꯣꯛꯏꯕ ꯀ꯭ꯔꯥꯏꯝ ꯃꯀꯩ ꯃꯌꯥꯝꯁꯤꯁꯨ ꯎꯝ ꯊꯛꯁꯤ ꯈꯥꯏꯁꯤ ꯌꯥꯎꯅꯔꯛꯇꯕ ꯑꯃꯅ ꯑꯃ ꯎꯁꯤꯅꯔꯛꯇꯕꯗꯩꯅꯦꯕ
ꯃꯥꯅꯦ ꯃꯥꯅꯤ ꯍꯥꯏꯗꯤꯅꯦ ꯔꯨꯜ ꯂꯩꯔꯗꯤ ꯂꯣꯏꯅ ꯐꯩ ꯍꯥꯏꯗꯨꯅꯦ ꯊꯥꯏꯅꯩꯗꯨꯁꯨ ꯔꯨꯜ ꯃꯈꯜ ꯑꯝꯅꯤꯗꯅ
ꯃꯥꯄꯤ ꯔꯨꯜ ꯃꯈꯜ ꯔꯨꯜꯗꯨꯒꯤ ꯃꯈꯥꯗ ꯆꯠꯂꯝꯕꯒꯤ ꯍꯥꯏꯗꯤ ꯀꯦꯝ ꯍꯥꯏꯅꯗ꯭ꯔꯤꯅꯦꯕ
ꯗꯨꯅꯤ ꯀꯩꯝ ꯍꯥꯏꯅꯗ꯭ꯔꯤꯅꯦ ꯁꯥꯎꯅꯤꯡꯕ ꯂꯩ ꯇꯥꯔꯁꯨ ꯍꯥꯏꯅꯗ꯭ꯔꯤꯅꯦꯕ
ꯑꯩꯅ ꯑꯗꯨ ꯔꯨꯜꯁꯇꯨꯅ ꯃꯔꯝ ꯑꯣꯏꯔꯒ ꯍꯥꯏ ꯗꯤꯃꯣꯀ꯭ꯔꯦꯁꯤ ꯗꯤꯃꯣꯀ꯭ꯔꯦꯁꯤ ꯐꯣꯔ ꯗ ꯄꯤꯄꯜ ꯕꯥꯏ ꯗ ꯄꯤꯄꯜ ꯑꯣꯐ ꯗ ꯄꯤꯄꯜ ꯑꯣꯏꯔ ꯑꯣꯏꯗꯔꯤꯔꯗꯤ ꯈꯪꯉꯗꯀꯣ ꯗꯤꯃꯣꯀꯔꯦꯁꯤ
ꯈꯪꯗ꯭ꯔꯦꯗ
ꯑꯩꯗꯤ ꯄꯣꯂꯤꯇꯤꯛꯁ ꯌꯥꯝ ꯌꯥꯎꯅꯤ ꯌꯥꯎꯕꯨ ꯌꯥꯎꯅꯤꯡꯏ
ꯅꯪ ꯑꯗꯨ ꯄꯜꯂꯛꯑꯅꯨ ꯍꯥꯏꯕ ꯅꯠꯇ꯭ꯔ ꯃꯤꯁꯤ ꯅꯨꯄꯤꯁꯦ ꯑꯩꯅ ꯉꯁꯥꯏꯗꯖꯨ ꯊꯥꯈꯤꯗ ꯉꯥꯏ ꯉꯥꯎꯕꯤ ꯌꯥꯎꯅꯤꯡꯉꯅꯨ ꯌꯥꯔꯦ ꯌꯥꯎꯅꯤꯡꯉ ꯑ
ꯑꯩ ꯌꯧꯅꯤꯡꯉꯦ ꯍꯥꯏꯕ ꯈꯛꯇꯅꯦ
ꯅꯁꯛꯇꯨꯒ
ꯀꯔꯤ ꯍꯥꯏ ꯑꯩꯅ ꯀꯔꯤ ꯑꯁꯣꯏꯕ ꯇꯧꯈ꯭ꯔꯒꯦ
ꯅꯪ ꯑꯁꯣꯏꯕ ꯇꯧꯋꯦ ꯍꯦꯅ ꯍꯦ ꯊꯝꯖꯔꯣ ꯍꯦ